ꯇꯥꯔꯦ ꯏꯆꯦ꯫
ꯀꯩꯗꯧꯔꯝꯃꯤꯅꯣ꯫
ꯀꯔꯤꯝ ꯇꯧꯔꯝꯗꯦꯗ ꯆꯥꯛꯇꯣꯛꯇ ꯉꯥꯏꯔꯤꯅ ꯉꯥꯏꯍꯥꯛꯇꯪ ꯐꯦꯟ ꯌꯥꯏꯔꯝꯕꯅꯤ ꯏꯆꯦ꯫
ꯎꯝ
ꯇꯤ ꯆꯥꯛ ꯆꯥꯔꯕꯣ
ꯆꯥꯛ ꯇꯣꯛꯇ ꯉꯥꯏꯔꯤ꯫
ꯑꯁꯤꯗꯤ ꯀꯔꯤ ꯃ ꯊꯦꯜ ꯆꯥꯔꯒꯦ
ꯉꯁꯤꯗꯤ ꯏꯔꯣꯟꯕ ꯑꯃ ꯑꯗꯨꯒ ꯀꯥꯡꯍꯧ ꯇꯧꯁꯜꯂꯦ
ꯑꯣ
ꯑꯩꯈꯣꯏ ꯑꯩꯈꯣꯏꯒꯤ ꯃꯧꯗꯣ ꯃꯄꯥꯟꯗ ꯆꯠꯈ꯭ꯔꯤꯅꯤꯅꯦꯍꯦ ꯉꯁꯤ
ꯑꯣ
ꯃꯋꯥ ꯈꯟꯅꯔꯛꯇꯅ
ꯏꯃꯥ ꯃꯥꯗꯤ ꯀꯔꯤ ꯍꯥꯏꯔꯨꯕꯒꯤ ꯑꯗꯨꯛ ꯊꯤꯅ ꯈꯠꯅꯔ ꯃꯄꯥꯝ ꯆꯠꯈ꯭ꯔꯕ
ꯈꯪꯗꯦꯗ ꯈꯪꯗꯦꯗ ꯒ꯭ꯌꯥꯟ ꯇꯥꯗꯦ ꯑꯉꯥꯡ ꯉꯇ ꯌꯨꯝ ꯄꯥꯜꯂꯕꯅꯤꯅ ꯑꯝ ꯃꯄꯥꯗꯨꯁꯨ ꯃꯃꯥꯟꯅꯕꯒ ꯀꯣꯏꯕ ꯄꯨꯟꯕ ꯆꯠꯄ ꯄꯥꯝꯃꯛꯏꯗꯅ ꯑꯗꯨꯗꯩꯗꯤ ꯅꯨꯄꯤꯗꯨꯁꯨ ꯑꯉꯥꯡꯅꯤꯅ ꯏꯃꯥꯄꯥꯗꯨꯅ ꯅꯨꯄꯥꯗꯨꯅ ꯁꯨꯝ ꯆꯠꯂꯔꯦ ꯅꯨꯄꯤꯗꯨꯁꯨ ꯈꯝꯕꯜꯂꯛꯏꯅꯤꯗꯅ ꯆꯠꯍꯟꯅꯤꯡꯗꯕꯒꯤ ꯈꯔ ꯉꯨ ꯉꯥ ꯉꯥ ꯇꯧꯅꯕꯗꯒꯤ ꯃꯈꯨꯠ ꯃꯁꯥꯏ ꯌꯥꯎꯅꯔꯛꯑꯒ ꯍꯦꯛꯇ ꯅꯪꯕꯨ ꯈꯥꯝꯅꯕꯒ ꯉꯝꯗꯦꯃꯤ ꯅꯍꯥ ꯉꯥꯛꯇꯅꯤꯅ
ꯑꯗꯨꯅꯦ ꯏꯆꯦ ꯑꯩꯈꯣꯏꯅꯅꯦ ꯍꯩꯄꯥ ꯁꯥꯔꯨꯕꯁꯨ ꯌꯥꯗꯦ ꯁꯨꯕ ꯃꯇꯝꯁꯤꯗ ꯑꯩꯈꯣꯏꯁꯤ ꯍꯨ ꯄꯥꯞ ꯑꯣꯏꯗ꯭ꯔ‌ꯣꯏꯅꯦ ꯍꯥꯏꯕ
ꯆꯠꯈꯤꯅꯨ ꯍꯥꯏꯔꯁꯨ ꯌꯥꯗ꯭ꯔꯦ ꯆꯠꯈ꯭ꯔ‌ꯦ ꯐꯥꯕꯒ ꯈꯣꯝꯗꯦ ꯃꯋꯥꯐꯪꯏ ꯆꯠꯍꯟꯒꯣ ꯆꯠꯍꯟꯒ‌ꯣ ꯍꯦꯛꯇ ꯇꯥꯜꯂꯤ ꯀꯔꯤꯝ ꯈꯟꯊꯗ‌ꯦ ꯃꯁꯥꯁꯤꯗ ꯑꯗꯣ ꯈꯪꯗꯦꯅꯦ ꯑꯗꯣ ꯑꯩꯁꯦꯕꯨ ꯏꯃꯥ ꯊꯥꯔꯒ ꯍꯌꯦꯡ ꯂꯩꯕ ꯀꯧꯍꯜꯂꯨꯁꯤꯔꯕꯨꯗꯤ ꯈꯜꯂꯤ ꯏꯃꯨꯡ ꯃꯅꯨꯡꯁꯤꯁꯨꯀꯣ ꯑꯁ ꯈꯤꯇꯪꯗꯖꯨ ꯃꯌꯨꯝ ꯃꯀꯩ ꯄꯥꯟꯕ ꯌꯥꯔꯦ ꯍꯥꯏꯔ ꯀꯥꯟꯗ ꯄꯥꯜꯂꯛꯑꯗꯤ ꯑꯃꯨꯛ ꯐꯕ ꯃꯃꯤꯠꯇ ꯄꯥꯡꯊꯣꯛꯇꯉꯥꯏꯔꯤ ꯃꯌꯨꯝ ꯄꯥꯟꯕꯩ ꯋꯥꯈꯜꯂꯣꯟꯁ‌ꯦ ꯑꯗꯨꯝ ꯈꯜꯂꯒ ꯂꯩꯔꯕꯅꯤꯅ ꯑꯉꯥꯡ ꯃ‌ꯣꯏꯅ ꯄꯥꯟꯕꯥ ꯌꯨꯝꯕꯨ ꯀꯌꯥꯝ ꯖꯨꯠ ꯆꯥꯗꯧꯔꯤꯒꯦ
ꯍ‌ꯣꯏꯅꯦ
ꯂꯥꯏꯔꯤꯛ ꯂꯥꯏꯁꯨ ꯇꯝꯗꯅ ꯒ꯭ꯌꯥꯟ ꯇꯥꯅ ꯂꯩꯒꯗꯕ ꯃꯇꯝꯁꯤꯗ ꯃꯌꯨꯝ ꯄꯥꯜꯂꯤꯅꯤꯗꯣꯅ ꯄꯥꯟꯊꯣꯔꯛꯏꯕꯅꯤ
ꯑꯗꯨꯅꯦ ꯏꯆꯦ ꯃꯣꯏꯅꯁꯨꯅꯦ ꯋꯥꯈꯜꯁꯦ ꯃꯨꯟꯅ ꯈꯜꯍꯧꯗꯕ ꯍꯧꯖꯤꯛ ꯃꯇꯝꯗ ꯉꯥꯟꯇꯥꯅ ꯃꯌꯨꯝ ꯄꯥꯟꯕ ꯍꯥꯏꯁꯦ ꯃꯣꯏꯒꯤ ꯃꯥꯡꯖꯕꯗꯨꯁꯨ ꯍꯥꯟꯅ ꯈꯜꯍꯧꯒꯗꯕꯅꯦ ꯍꯥꯏꯕ ꯑꯗꯨꯁꯨ ꯀꯩꯝ ꯈꯜꯍꯧꯗꯦ ꯅꯨꯡꯁꯤꯅꯔꯤꯅꯤꯅ ꯄꯥꯜꯍꯧꯔꯒ ꯂꯣꯏꯔ ꯈꯟꯕ ꯋꯥꯈꯟꯁꯤꯁꯨ ꯈꯜꯍꯜꯂꯣꯏꯗꯕꯅꯦ ꯍꯥꯏꯕ
ꯑꯉꯥꯡꯗꯨꯅ ꯀꯔꯤꯅ ꯑꯦ ꯑꯉꯥꯡ ꯑꯣꯏꯔꯕꯅꯤꯅ ꯑꯦ ꯁꯤ ꯇꯧꯔꯒ ꯇꯨꯡꯗ ꯀꯔꯤ ꯇꯧꯔꯛꯀꯅꯤ ꯁꯤ ꯇꯧꯔꯒ ꯁꯨꯃꯥꯏꯅ ꯋꯥꯔꯛꯀꯅꯤ ꯍꯥꯏꯕꯒꯤ ꯈꯟꯊꯕ ꯑꯃꯠꯇꯖꯨ ꯂꯩꯇ꯭ꯔꯦꯗꯣ ꯉꯥꯡꯉꯨꯔꯁꯨ ꯍꯧꯖꯤꯛꯀꯥꯟ ꯑꯉꯥꯡ ꯍꯥꯏꯔꯗꯅ ꯉꯥꯡꯕ ꯁꯛꯄ ꯄꯗ ꯑꯝꯇ ꯇꯥꯕꯤꯗꯕꯗꯣ ꯃꯣꯏꯅ ꯈꯜꯂꯤꯗꯨꯅ ꯆꯨꯝꯃꯦ ꯁꯤꯗꯅꯤꯕ ꯂꯩꯔꯤꯖ‌ꯦ
ꯑꯗꯨꯅꯦ
ꯑꯗꯨꯅ ꯊꯥꯏꯅ ꯑꯩꯈꯣꯏꯅ ꯑꯉꯥꯡ ꯑꯣꯏꯉꯩꯗꯗꯤ ꯏꯄꯪ ꯄꯪꯅ ꯍꯧꯔꯛꯑꯦ ꯑꯍꯜ ꯑꯃꯅ ꯉꯥꯡꯕꯗ ꯆꯤꯟ ꯈꯨꯝꯕꯒꯁꯦ ꯉꯝꯖꯔꯛꯇꯦ ꯍꯧꯖꯤꯛꯀꯥꯟ ꯑꯉꯥꯡꯁꯤꯗꯤ ꯏꯃꯥ ꯈꯤꯇꯪ ꯉꯥꯡꯨꯕꯗ ꯍꯦꯛꯇ ꯃꯉꯥ ꯇꯔꯨꯛ ꯈꯨꯝꯊꯔꯛꯑꯒ ꯑꯍꯟꯁꯤꯅ ꯉꯥꯡꯉꯛꯏꯁꯤ ꯁꯤ ꯄꯥꯝꯕꯩꯅꯦ ꯍꯥꯏꯕꯁꯨ ꯋꯥꯈꯜꯗ ꯈꯟꯖꯟꯗꯦ
ꯍꯣꯏ
ꯅꯣꯏ ꯉꯥꯡꯅꯤꯡ ꯉꯥꯡꯅꯤꯡꯕ ꯅꯣꯏ ꯇꯧꯅꯤꯡ ꯇꯧꯅꯤꯡꯕ ꯈꯪꯉꯕ
ꯍꯣꯏ ꯆꯦ ꯑꯗꯒꯤꯗꯤ ꯃꯣꯏꯒꯤ ꯋꯥꯈꯜꯂꯣꯟꯗꯨꯗꯅꯦ ꯃꯕꯨꯛ ꯐꯠꯇꯕ ꯍꯥꯟꯅ ꯍ‌ꯦꯛꯇ ꯈꯜꯂꯦꯕ ꯑꯍꯟꯁꯤꯅ ꯉꯥꯡꯉꯛꯏꯁꯦ ꯑꯩꯈꯣꯏ ꯐꯍꯟꯅꯤꯡꯗꯅ ꯉꯥꯡꯉꯤꯅꯤꯀꯣ꯫ ꯍꯥꯏꯕꯒꯤ ꯋꯥꯈꯜꯂꯣꯟꯁꯦ ꯍꯥꯏꯕ꯫
ꯉꯝꯗꯦ ꯉꯝꯗꯦ ꯃꯆꯤꯟ ꯈꯨꯝꯕ ꯇꯧꯔꯦ ꯀꯗꯧꯒꯦ ꯍꯥꯏꯕꯅꯣ ꯑꯩꯈꯣꯏ ꯇꯧꯔꯦ ꯀꯩꯗꯧꯒꯦ ꯍꯥꯏꯕꯅꯣ ꯁꯤꯗꯅꯤ꯫ ꯃꫭꯏ ꯇꯧꯔꯤꯁꯤ꯫ ꯍꯌꯦꯡ ꯍꯧꯖꯤꯛꯄꯨꯗꯤ ꯏ ꯈꯦꯡꯕꯅꯤꯅ ꯃꯊꯣꯡ ꯃꯔꯝ ꯈꯪꯗꯕ ꯄꯪꯇꯧ ꯇꯧꯔꯅꯤ ꯑꯗꯨꯒꯤ ꯑꯃꯨꯛ ꯈꯥꯏꯅꯔꯤꯅꯦ ꯆꯠꯈ꯭ꯔꯅꯤ ꯀꯩꯒꯨꯝꯕ ꯂꯥꯛꯎ ꯌꯥꯔꯅꯣ꯫ ꯑꯇꯣꯞꯄ ꯅꯨꯄꯥ ꯑꯃꯨꯛ ꯀꫭꯏ ꯂꯩꯔꯝꯃꯣ꯫ ꯑꯃꯨꯛ ꯆꯦꯟ ꯊꯣꯛꯣꯛ ꯆꯦꯟꯁꯤꯟ ꯀꯔꯤꯅꫭ꯫ ꯏꯖꯠ ꯍꯥꯏꯕꯁꯨ ꯂꯩꯇ꯭ꯔꯦ ꯍꯧꯖꯤꯛ ꯃꯇꯝꯗ꯫
ꯃꯥꯅꯦ ꯃꯣꯏ ꯉꯍꯥꯛ ꯉꯍꯥꯛꯀꯤ ꯅꯨꯡꯉꯥꯏꯔꯒ ꯂꯣꯏꯔꯦꯅ ꯈꯟꯅꯔꯦ꯫
ꯎꯝ ꯑꯩꯗꯤ ꯃꯣꯏ ꯎꯕꯗ ꯄꯨꯟꯁꯤꯁꯦ ꯍꯤꯡꯕ ꯁꯨꯝ ꯇꯝꯁꯤꯜꯂꯛꯑꯕꯅꯦ ꯅꯪꯕꫭ꯫
ꯑꯁ ꯏꯆꯦꯁꯦ ꯑꯣꯟꯊꯣꯛꯅ ꯋꯥꯔꯝꯃꯅꯤ ꯉꯪꯅꯕꯗ꯫
ꯑꯁ ꯈꯪꯗꯦꯗ ꯉꯥꯡꯅꯕꯗꯀꯣ ꯃꯤꯅꯁꯨ ꯈꯅ ꯃꯟꯂꯤ ꯍꯥꯏꯕ ꯑꯩꯈꯣꯏꯅ ꯉꯥꯡꯉꯤꯕ ꯁꯛꯏꯕꯗꯨꯗꯤ ꯃꯋꯥꯗꯤ ꯂꯧꯕꯤꯗ꯭ꯔꯦꯗꯣ꯫ ꯀꯔꯤ ꯍꯥꯏꯔꯨꯅꯤ꯫ ꯅꯠꯇ꯭ꯔꫭ꯫
ꯃꯥꯅꯤ꯫
ꯉꯥꯡꯗ꯭ꯔꯦ ꯃꯣꯏ ꯊꯣꯛꯣꯛꯄ ꯑꯃ ꯉꯥꯡꯉꯦ ꯀꯔꯤ ꯑꯁ ꯌꯥꯝ ꯋꯥꯏ ꯌꯥꯝ ꯋꯥꯏ ꯌꯥꯝ ꯋꯥꯏ ꯑꯩꯈꯣꯏ ꯏꯃꯨꯡꯁꯦ ꯇꯧꯔꯤꯁꯦ ꯌꯥꯝ ꯋꯥꯏ ꯏꯃꯥ ꯕꯕꯥ ꯐꯪꯉꯦ ꯉꯥꯡꯅꯤꯡꯗ꯭ꯔꯦ ꯍꯥꯏꯔ ꯂꯩꯔꯦ ꯃꯣꯏꯁꯨ꯫ ꯃꯣꯏ ꯊꯣꯛꯄ ꯇꯧꯔꯗꯅꯣꯅ ꯍꯥꯏ ꯃꯣꯏ ꯊꯣꯛꯄ ꯊꯥꯗꯣꯛꯄꯁꯨ ꯑꯃꯨꯛ ꯌꯥꯗ꯭ꯔꯤꯕ꯫ ꯑ꯫ ꯇꯣꯉꯥꯟꯅ ꯑꯃꯨꯛ ꯄꯤꯖꯔꯦ ꯃꯊꯟꯗꯅꯤꯅ ꯀꯃꯥꯏꯅ ꯑꯃꯨꯛ ꯇꯧꯅꯤ ꯅꯠꯇ꯭ꯔꯥ꯫
ꯃꯥꯅꯤ꯫
ꯈꯤꯇꯗꯁꯨ ꯒ꯭ꯌꯥꯟ ꯇꯥꯔꯒ ꯌꯨꯝ ꯀꯩꯩꯅꯣ ꯄꯥꯜꯂꯗꯤ ꯑꯃꯨꯛꯁꯨ ꯐꯥꯕ ꯀꯔꯤꯒꯤꯅꯣ ꯀ꯭ꯂꯥꯁ ꯇꯦꯟ ꯊꯥꯗꯧꯕ ꯃꯣꯏꯅ ꯌꯨꯝ ꯄꯥꯜꯂꯒ ꯀꯔꯤꯅꯣ ꯇꯧꯗꯣꯏꯁꯦ꯫
ꯍꯣꯏ꯫ ꯍꯌꯦꯡ ꯀꯔꯤ ꯁꯨꯔ ꯆꯥꯗꯣꯏꯅꯣꯕ꯫ ꯃꯁꯥꯒꯤ ꯃꯔꯣꯝꯇꯣꯝ ꯂꯦꯞꯆꯕ ꯉꯝꯃꯦ ꯍꯥꯏ ꯀꯥꯟꯗꯨꯗ ꯊꯤꯔꯛꯑꯗꯤ꯫ ꯀꯅꯥꯝꯇꯅ ꯀꯔꯤꯝꯇ ꯍꯥꯏꯔꯣꯏꯗꯕ꯫
ꯃꯥꯅꯦ ꯕꯕꯥ ꯃꯃꯥꯁꯦ ꯍꯧꯖꯤꯛꯇꯤ ꯊꯣꯛꯏꯁꯦ ꯑꯗꯨꯝ ꯊꯣꯛꯑꯒ ꯂꯩꯅꯤ ꯍꯥꯏꯕꯗꯤ ꯅꯠꯇꯦꯗꯅ꯫
ꯃꯥꯅꯦ ꯑꯗꯒꯤꯗꯤ ꯃꯣꯏꯒꯤ ꯃꯁꯥꯗꯨꯗ ꯈꯤꯇꯪꯗ ꯑꯣꯏꯔꯁꯨ ꯈꯟꯊꯕ ꯌꯥꯏ ꯍꯥꯏꯕ꯫ ꯑꯩꯈꯣꯏꯅ ꯇꯧꯕ ꯀꯥꯟꯗ ꯑꯉꯥꯡꯁꯤꯡꯅ꯫ ꯁꯣꯏꯗꯅ ꯍꯥꯏ ꯑꯣꯏꯔꯝꯒꯅꯤ ꯏꯃꯥ ꯏꯆꯦ ꯍꯣꯏꯁꯤꯅ ꯉꯥꯡꯉ ꯁꯦꯅ ꯈꯟꯐꯝ ꯊꯣꯛꯏꯗꯅ ꯑꯗꯨꯁꯨ꯫
ꯑꯗꯨ ꯈꯟꯗꯦ ꯑꯗꯨ ꯈꯟꯗꯦ ꯑꯗꯨ꯫ ꯑꯩꯈꯣꯏꯗꯦ ꯃꯣꯏꯗ ꯉꯥꯡꯉꯤ ꯆꯩꯁꯤꯅꯤ꯫ ꯅꫭꯏꯅ ꯀꯔꯤ ꯈꯪꯉꯤ ꯁꯤꯅꯤ꯫
ꯑ
ꯑꯩ ꯇꯁꯦꯡꯅ ꯇꯜꯂꯦ ꯑꯩ ꯇꯁꯦꯡꯅ ꯇꯜꯂꯦ ꯍꯥꯏꯁꯤꯅꯦ ꯑꯩ ꯃꯣꯏꯒꯤ ꯈꯟꯕꯗ ꯑꯩ ꯌꯨꯝꯒ ꯄꯥꯅꯤꯡꯗ꯭ꯔꯦꯕ ꯏꯃꯥ ꯏꯄꯥꯁꯦ ꯀꯃꯥꯏꯅ ꯊꯝꯕꯤꯗꯣꯏꯅꯣ ꯈꯟꯕꯗ ꯃꯣꯏꯅ
ꯍꯣꯏꯅꯦ ꯍꯦꯛ ꯏꯆꯦꯅ ꯈꯜꯂꯝꯗꯣꯏꯁꯦ ꯑꯩꯖꯨ꯫ ꯈꯪꯉꯤꯅꯦ ꯍꯌꯦꯡꯋꯥꯏ ꯏꯆꯦ ꯈ꯭ꯔ ꯀꯥꯟꯗ ꯑꯃꯨꯛꯀ ꯀꯃꯥꯏ ꯇꯧꯕꯤꯗꯣꯏꯅꯣ ꯈꯟꯕ
ꯍꯣꯏ ꯍꯣꯏ ꯍꯣꯏ ꯍꯣꯏ ꯍꯣꯏ ꯑꯩ ꯂꯩꯔꯁꯤꯅꯕꯨ ꯀꯔꯤ ꯏꯃꯥ ꯑꯃ ꯏꯄꯥ ꯑꯃ ꯏꯆꯦ ꯑꯃ ꯍꯥꯏꯕ ꯋꯥꯈꯜꯁꯦ ꯂꯩꯇ꯭ꯔꯦ ꯁꯤꯗ ꯑꯩꯒ ꯂꯩꯇ꯭ꯔꯦ ꯀꯔꯤꯅꯣꯕ ꯑꯍꯟ ꯑꯅꯤꯁꯤꯅ ꯃꯣꯏꯗꯤ ꯉꯥꯡꯅ ꯁꯥꯟꯅꯕꯗꯣ ꯇꯜꯂꯦ ꯍꯥꯏꯌꯦꯕ
ꯎꯝ
ꯑꯗꯨꯒꯗꯤ ꯅꯪ ꯑꯣꯏꯍꯧꯗꯣꯏꯁꯦ ꯃꯧ ꯃꯥꯅ ꯈꯔ ꯈꯣꯡꯒꯨꯟ ꯂꯩꯇꯥꯔꯦꯗꯤ ꯈꯔ ꯑꯃꯨꯛꯁꯨ ꯌꯨꯝꯁꯦ ꯄꯥꯜꯍꯧꯅꯤ ꯀꯣꯅ ꯈꯟꯕ ꯌꯥꯕ ꯑꯗꯨꯁꯨ ꯅꯠꯇ ꯑꯩ ꯗꯤꯀꯣ ꯑꯩꯗꯤ ꯌꯥꯝ ꯇꯜꯂꯕꯅꯤꯀꯣ ꯑꯩ ꯈꯜꯂꯤꯁꯦ ꯃꯧꯗꯨꯁꯨ ꯃꯌꯨꯝ ꯄꯥꯡꯊꯣꯛꯈꯤꯕ ꯑꯩꯈꯣꯏꯒꯤ ꯍꯦꯔꯣꯖꯤꯁꯤꯁꯨ ꯅꯨꯄꯤꯃꯨꯛ ꯄꯨꯁꯜꯂꯛꯀꯗ꯭ꯔꯥ ꯁꯤꯁꯤꯅꯤ ꯄꯥꯈꯠꯂꯤꯁꯦ ꯏꯖꯠ ꯁꯥꯔꯥꯃꯒꯗ꯭ꯔꯥ ꯑꯗꯨꯗꯅꯦꯅ ꯑꯩꯅ ꯀꯤꯔꯤꯁꯤ ꯑꯇꯩ ꯀꯦꯝꯇ ꯅꯠꯇꯦ ꯇꯦ ꯑꯉꯥꯡꯅꯤꯅ ꯋꯥꯈꯜ ꯐꯥꯗꯕ ꯉꯝꯗꯦ ꯁꯥꯎꯔꯤꯅꯤ ꯑꯩꯈꯣꯏꯗꯤ ꯀꯣꯏꯒꯗꯕꯅꯤ ꯑꯃ ꯑꯩꯈꯣꯏꯗꯨꯅꯦꯅ ꯇꯧꯅꯔꯝꯗꯣꯏꯅꯦꯕ
ꯃꯥꯟꯅꯦ ꯇꯧꯅꯔꯝꯗꯣꯏꯅꯤ ꯅꯪꯅ ꯅꯪꯅ ꯇꯧꯔꯒ ꯑꯩꯅꯗꯤ ꯀꯔꯤꯒꯤ ꯇꯧꯕ ꯉꯝꯃꯣꯏ ꯀꯥꯏꯅꯒ
ꯅꯪꯅ ꯅꯨꯄꯤ ꯀꯣꯏꯔ ꯑꯩꯅ ꯑꯃꯨꯛ ꯀꯗꯧꯕꯩ ꯅꯨꯄꯥ ꯀꯣꯏ ꯉꯝꯃꯣꯏ ꯅꯪ ꯃꯥꯡꯗ ꯅꯨꯄꯥꯃ ꯐꯪꯒꯦ ꯑꯗꯨ ꯑꯗꯨꯝꯕꯒꯤ ꯀꯣꯛꯇ ꯂꯩꯔꯝꯗꯣꯏꯅꯦ ꯍꯥꯏꯕ ꯑꯉꯥꯡ ꯉꯥꯡꯉꯁꯨ ꯇꯥꯛ ꯑꯁꯨ ꯂꯧꯕ ꯑꯃꯇ ꯂꯧꯗꯦ ꯀꯔꯤꯅꯣ ꯇꯧꯗꯣꯏꯁꯦ ꯑꯩ ꯒ꯭ꯌꯥꯟ ꯇꯥꯗꯦ ꯇꯨꯝ ꯍꯧꯒꯠꯂꯛꯑꯒ ꯃꯥꯡꯒꯣꯜ ꯋꯥꯏ ꯁꯤꯠꯅꯤ ꯈꯣꯠꯅꯤꯕꯣꯛ ꯈꯪꯖꯤꯜꯂꯛꯇꯦ ꯑꯁ ꯃꯤꯉꯣꯟꯗ ꯍꯥꯏꯗꯤ ꯐꯖꯗꯕ ꯀꯔꯤ ꯍꯥꯏꯅ ꯒ꯭ꯌꯟ ꯇꯥꯗꯣꯏ ꯅꯣ ꯑꯩꯁꯨ ꯈꯪꯗ꯭ꯔꯗ ꯇꯧꯅꯔꯤ ꯏꯃꯨꯡ ꯃꯅꯨꯡꯁꯦ ꯅꯪ ꯑꯣꯏꯕꯒꯤꯀꯣ
ꯃꯥꯟꯅꯦ ꯏꯆꯦ ꯑꯗꯨꯒꯅꯦ ꯑꯈꯣꯏꯅ ꯍꯦꯛ ꯇꯥꯛꯄꯤꯗꯕꯁꯨ ꯇꯥꯗꯣꯏꯅꯦ ꯃꯤꯅ ꯍꯦꯛ ꯎꯕ ꯀꯥꯟꯗ ꯇꯧꯗ꯭ꯔꯗꯤ ꯃꯥ ꯂꯩꯔꯤ ꯃꯌꯥꯝꯁꯤꯕꯨ ꯑꯝꯇ ꯇꯥꯛꯄꯤꯗꯕꯔꯥꯅ ꯍꯥꯏꯗꯣꯏꯅꯦ ꯍꯥꯏꯕ
ꯍꯥꯏꯗꯣꯏꯅꯦ ꯍꯥꯏꯗꯣꯏꯅꯦ ꯑꯉꯥꯡꯅꯤꯅ ꯇꯧꯔꯒ ꯑꯩ ꯑꯉꯥꯡ ꯑꯉꯥꯡꯒꯤ ꯌꯨꯝꯕꯥꯟꯑꯗꯨ ꯇꯥꯗꯣꯏꯕ ꯍꯌꯦꯡ ꯆꯣꯞꯄꯒꯅ ꯑꯍꯟꯁꯤꯡꯁꯤꯕꯨ ꯀꯔꯤꯅꯣ ꯍꯥꯏꯅ ꯈꯟꯗꯕ ꯆ꯭ꯔꯧꯄꯗꯤ ꯃꯣꯗꯤ ꯀꯩꯅꯝ ꯈꯜꯂꯣ ꯑꯩꯈꯣꯏꯅꯤ ꯏ ꯆꯥꯕꯗ ꯅꯪꯗꯣꯏꯁꯦ ꯑꯩꯈꯣꯏꯅꯤ
ꯎꯝ
ꯈꯪꯗꯔ꯭ꯦꯗ ꯑꯩꯁꯨ ꯈꯪꯗꯔꯦ ꯌꯥꯝ ꯃꯊꯥ ꯁꯥꯏ ꯑꯩꯅ ꯍꯥꯏꯕꯗꯤ ꯃꯇꯝ ꯈꯔꯗꯁꯨ ꯐꯥꯗꯣꯛꯅꯁꯤꯅ ꯍꯥꯏꯔꯒ ꯍꯦꯛꯇ ꯅꯨꯄꯤ ꯃꯌꯨꯝ ꯑꯗꯨꯗꯤ ꯁꯥꯎꯔꯤꯅꯤꯅ ꯍꯦꯛꯇ ꯏꯟꯊꯣꯔꯛꯑꯦꯗꯣ ꯈꯪꯗꯦ ꯇꯧꯅꯔꯤꯕ ꯉꯛꯇꯅꯦ ꯇꯧꯅꯔꯤ
ꯑꯗꯨ ꯏꯆꯦ ꯃꯣꯏꯁꯨꯅꯦ ꯋꯥꯈꯜ ꯈꯔ ꯈꯟꯗꯧꯅꯤ ꯁꯥꯎꯔꯤꯅꯦ ꯑꯗꯨꯅ ꯏꯟꯊꯣꯛꯑ ꯀꯩ ꯀꯥꯅꯗꯣꯏꯅꯣ ꯍꯥꯏꯕ ꯄꯥꯏꯆꯦ ꯍꯌꯦꯡꯋꯥꯏ ꯃꯥꯡꯖꯗꯣꯏꯁꯦ ꯑꯩꯈꯣꯏ ꯃꯣꯏ ꯏꯆꯥ ꯉꯥꯛꯇꯅꯤ ꯃꯥꯡꯗꯣꯏꯁꯦ ꯀꯩꯒꯤꯅꯣꯗꯤ
ꯃꯥꯏ ꯃꯆꯥ ꯑꯩꯈꯣꯏ ꯏꯆꯥ ꯉꯛ ꯇꯅꯤꯃꯥꯡꯉꯤ
ꯑꯥ ꯃꯣꯏꯅ ꯈꯔ ꯂꯥꯛꯇꯅ ꯈꯣꯠꯇꯅ ꯒ꯭ꯌꯥꯟ ꯇꯥꯔꯒ ꯍꯣꯡꯖꯔꯗꯤ ꯃꯣꯏꯁꯨ ꯃꯃꯥꯏ ꯑꯣꯏꯖꯗꯣꯏꯅꯤ ꯑꯩꯈꯣꯏꯁꯨ ꯏꯃꯥꯏ ꯑꯣꯏꯖ ꯑꯣꯏꯗꯣꯏꯅꯤ ꯍꯥꯏꯕ
ꯎꯝ ꯈꯪꯗꯦꯗ ꯏꯕꯦꯝꯃ ꯈꯪꯗꯦꯗ ꯅꯣꯏꯁꯨ ꯅꯅꯥꯎꯄꯥ ꯑꯗꯨꯗꯒꯤ ꯀꯥꯂꯩ ꯑꯗꯨꯒꯨꯝꯕ ꯆꯦꯛꯁꯤꯜꯂꯨ ꯐꯅꯌꯥꯝꯗꯤ ꯆꯦꯛꯁꯤꯟꯕꯅꯤ ꯑꯩꯈꯣꯏꯒꯤꯁꯨ ꯁꯣꯏꯕ ꯇꯝꯕꯒꯤꯔ ꯈꯪꯗꯦ ꯑꯗꯨꯝ ꯇꯧ ꯔꯛ ꯇꯧꯔꯛꯏꯁꯤꯅꯤ ꯀꯔꯤ ꯍꯥꯏꯗꯅꯣ ꯈꯪꯗꯦ ꯑꯗꯣ ꯍꯌꯦꯡꯁꯤꯕꯨ ꯉꯜꯂꯤꯉꯩꯗ ꯀꯨꯏꯅ ꯀꯨꯏꯁꯟꯗ꯭ꯔꯤꯉꯩꯗ ꯀꯧꯔꯨꯕꯅ ꯐꯠꯇ꯭ꯔꯣ
ꯏꯆꯦ ꯍꯥꯏꯐꯦꯠꯇꯪ ꯆꯠꯂꯒ ꯍꯪꯉꯣ ꯍꯥꯏꯕꯗꯤ ꯃꯥꯅ ꯑ ꯁꯨꯡꯉꯝ ꯍꯦꯛ ꯉꯝꯃꯔꯣꯏ ꯍꯥꯏꯔꯒꯅ ꯍꯥꯏꯔꯦ ꯇ꯭ꯔꯗꯤ ꯍꯥꯏꯐꯦꯠ ꯈꯤꯇꯪꯗꯤ ꯍꯪꯉꯛꯄꯅꯗꯤ ꯐꯅꯤ ꯍꯌꯦꯡ ꯍꯌꯦꯡ ꯑꯩꯈꯣꯏꯅ ꯋꯥ ꯉꯥꯡꯕ ꯑꯩꯈꯣꯏꯗꯤ ꯍꯪꯕ ꯂꯥꯛꯑꯝꯃꯤ ꯍꯥꯏꯕ ꯋꯥꯍꯩ ꯁꯤ ꯍꯥꯏꯔꯤꯗꯅꯦ
ꯎꯝ ꯀꯨꯏꯅ ꯐꯥꯗꯣꯛꯅꯕꯗ ꯑꯉꯥꯡ ꯃꯁꯦꯟꯁꯤꯅ ꯐꯔꯣꯏꯗꯕꯅꯤꯅ ꯑꯩ ꯍꯥꯏꯖꯦ ꯂꯣꯏꯁꯟꯅꯔꯁꯦ ꯍꯥꯏꯔꯒ ꯂꯣꯏꯅ ꯍꯥꯏꯔꯒ ꯅꯨꯄꯤꯁꯤ ꯃꯥꯏ ꯅꯨꯄꯥ ꯑꯄꯥꯝꯕ ꯑꯩꯈꯣꯏ ꯅꯨꯄꯥꯁꯤꯁꯨ ꯉꯥꯎꯔꯛꯀꯅꯤ ꯑꯗꯨꯝ ꯊꯤꯡꯕ ꯉꯝꯃꯣꯏ ꯑꯩ ꯍꯥꯏꯁꯦ ꯍꯌꯦꯡ ꯁꯨꯃꯥꯏꯅ ꯁꯨꯝ ꯁꯨꯝ ꯂꯩꯁꯟꯅꯔꯒ ꯆꯦꯟꯕ ꯆꯣꯡꯉꯦ ꯍꯥꯏꯁꯦ ꯗꯥꯕꯤ ꯇꯥꯅꯗ ꯁꯔꯛ ꯏꯃꯨꯡ ꯃꯟꯅ ꯗꯣꯏ ꯁꯥꯔꯨꯛ ꯀꯣ ꯑ ꯏꯗꯣꯝꯆꯥꯗꯣ ꯍꯌꯦꯡ ꯏꯃꯥꯒ ꯑꯝꯇ ꯅꯨꯄꯤ ꯃꯌꯨꯝꯗ ꯆꯠꯂꯣꯅ ꯑꯛꯇ ꯍꯥꯏꯌꯨꯀꯣ ꯍꯌꯦꯡ
ꯍꯣꯏ ꯍꯥꯏꯒꯦ ꯍꯥꯏꯒꯦ ꯏꯆꯦ
ꯑꯩꯈꯣꯏ ꯃꯃꯥꯒꯤ ꯑꯗꯨꯝ ꯆꯥꯛ ꯑꯗꯨ ꯆꯠꯍꯜꯂꯁꯦꯕ ꯍꯣꯏ ꯏꯗꯣꯝ ꯆꯥꯗꯗꯤ ꯅꯪꯅ ꯋꯥꯔꯤꯏꯗꯣ ꯐꯖꯅ ꯂꯤꯌꯣ
ꯍꯣꯏꯂꯤꯔ ꯀꯦ ꯏꯆꯦ
ꯍꯣꯏ ꯊꯝꯃꯦ ꯊꯝꯃꯦ
ꯍꯣꯏ ꯍꯣꯏ ꯍꯣꯏ ꯏꯆꯦ
ꯎꯝ ꯎꯝ